ꯍꯜꯂꯣ ꯍꯜꯂꯣ ꯍꯦꯜꯂꯣ
ꯑ ꯇꯥꯏꯌꯦ ꯇꯥꯔꯦ
ꯑꯥ
ꯀꯩ ꯀꯩ ꯇꯧꯔꯤꯒꯦ ꯍꯧꯖꯤꯛꯁꯤꯕꯣ ꯀꯁꯇꯃꯔꯖꯤ ꯌꯥꯝ ꯂꯥꯛꯄ꯭ꯔꯣ ꯂꯥꯛꯇꯕ꯭ꯔꯣ
ꯀꯁꯇꯃꯔ ꯌꯥꯝ ꯂꯥꯛꯇꯦ ꯅꯨꯡꯁꯥ ꯁꯥꯕꯅꯤꯅꯥ ꯍꯧꯖꯤꯛꯇꯤ
ꯎꯝ ꯀꯁꯇꯃꯔ ꯂꯥꯛꯏꯈꯩ ꯋꯥꯕ ꯈꯪꯗꯕꯅꯤ ꯀꯁꯇꯃꯔ ꯂꯥꯛꯇꯗꯤ ꯋꯥꯕꯅꯤ
ꯍꯣꯇꯦꯟꯖꯨ ꯑꯗꯨꯉꯥꯏ ꯆꯞ ꯃꯥꯟꯅꯩ
ꯎꯝ
ꯀꯁꯇꯝꯕꯔ ꯂꯥꯛꯑꯗꯤ ꯋꯥꯕ ꯈꯪꯗꯦ ꯀꯁꯇꯝꯕꯔ ꯂꯥꯛꯇꯗꯤ ꯎꯏꯅꯤꯡꯕꯝ ꯌꯥꯎꯕꯅꯦ
ꯎꯝ
ꯎꯝ ꯗꯨꯀꯥꯟ ꯑꯩ ꯍꯧꯖꯤꯛꯁꯤ ꯏꯃꯥꯒꯤ ꯆꯥ ꯅꯨꯡ ꯂꯣꯟꯗꯅ ꯇꯟ ꯂꯩꯔꯨꯔꯒ ꯄꯤꯖꯔꯝꯕꯅꯦ
ꯎꯝ ꯀꯩ ꯀꯩ ꯍꯣꯠꯅꯔꯤꯒꯦꯕ
ꯍꯣꯠꯅꯕꯆꯤꯗꯤ ꯏꯃꯨꯡ ꯃꯅꯨꯡꯒꯤ ꯊꯕꯛ ꯏꯪꯈꯥꯡ ꯑꯗꯒꯤ ꯁꯨꯝ ꯊꯕꯛ ꯂꯩꯔꯒ ꯆꯠꯊꯣꯛꯄ ꯂꯩꯇ꯭ꯔꯒꯅ ꯌꯨꯝꯗ ꯂꯩꯕ ꯑꯃꯥꯏ ꯇꯧꯔꯤ
ꯑꫭ ꯍꯣꯇꯦꯜ ꯀꯔꯝꯀꯥꯟꯗꯩ ꯍꯧꯗꯣꯏꯅꯣ
ꯍꯣꯇꯦꯟꯖꯤ ꯃꯥꯅꯗꯤ ꯍꯌꯦꯡꯗꯩ ꯍꯌꯦꯡ ꯏꯔꯥꯏ ꯅꯨꯃꯤꯠꯇꯩ ꯍꯧꯖꯦ ꯍꯥꯏꯕꯅꯦ ꯑꯩꯅ ꯏꯃꯥꯥꯖꯤ ꯀꯩꯅꯣ ꯇꯧꯔꯒ ꯃꯟꯗꯦꯗꯩ ꯍꯧꯒꯦ ꯈꯜꯂꯤꯌꯦ
ꯎꯝ
ꯄꫭꯠꯆꯦ ꯂꯣꯏ ꯁꯨꯕꯤ ꯊꯝꯃꯖꯦꯅ ꯃꯥꯅ
ꯅꯣ ꯑꯣ ꯍꯣꯇꯦꯜ ꯍꯥꯟꯅ ꯐꯝꯃꯤꯉꯩꯗꯗꯤ ꯀꯌꯥ ꯀꯌꯥ ꯁꯤꯠꯀꯦ
ꯍꯇꯦ ꯍꯣꯇꯦꯟ ꯅꯣꯡꯃꯗ ꯁꯤꯠꯇꯦ ꯍꯥꯏꯆꯦ ꯇꯔꯥ ꯃꯌꯥꯗꯤ ꯑꯗꯨꯝ ꯁꯤꯠꯂꯤꯅꯤ
ꯍꯧ ꯍꯧꯖꯤꯛꯇꯤ ꯍꯦꯟꯅ ꯐꯖꯅ ꯁꯦꯝꯖꯜꯂꯕꯅꯤꯅ ꯍꯦꯟꯅ ꯐꯖꯅ ꯁꯤꯠꯇꯧꯔꯕ ꯅꯠꯇ꯭ꯔ
ꯑꯗꯨꯗꯤ ꯀꯨꯏꯅ ꯂꯦꯞꯄꯨꯕꯩ ꯀꯁꯇꯃꯔ ꯑꯣꯗꯣ ꯍꯣꯏ ꯈꯔꯗꯤ ꯑꯗꯨꯝ ꯁꯤꯠꯀꯅꯤ ꯑꯔꯥꯞꯄ ꯂꯥꯛꯄꯒꯩꯗꯣ ꯑꯗꯥ ꯆꯥꯛ ꯏꯁꯤꯡ ꯀꯌꯥ ꯂꯩꯇꯕꯅꯤꯅ ꯑꯗꯣ ꯃꯊꯛꯂꯣꯝꯗ ꯈꯔꯕꯨꯗꯤ ꯍꯥꯡꯒ꯭ꯔꯦ ꯍꯥꯡꯉꯒꯆꯨ ꯑꯗꯨꯅ ꯑꯃꯨꯛ ꯈꯔ ꯆꯠꯂꯤꯗꯅ ꯃꯥꯏꯗꯨꯅ ꯑꯃꯨꯛ ꯗꯥꯏꯔꯦꯛ ꯐꯥ ꯑꯥ ꯑꯥ ꯍꯣꯁꯄꯤꯇꯥꯜ ꯃꯊꯛꯇ ꯂꯩꯔꯒ ꯃꯈꯥꯗ ꯑꯣꯏꯗꯣꯏꯅꯤꯗꯅ
ꯑꯧ
ꯃꯊꯛꯇꯨꯅ ꯃꯣꯏꯒꯤ ꯍꯣꯁꯄꯤꯇꯥꯜꯒꯤ ꯑꯃꯨ ꯑꯣꯏꯗꯣꯏꯅꯦꯕ ꯀꯥ ꯑꯍꯨꯝ ꯑꯃꯥ ꯃꯊꯛꯀꯤ ꯑꯍꯨꯝ ꯑꯃꯥ
ꯍꯣꯇꯦꯜꯗ ꯍꯣꯇꯦꯜꯆꯦ ꯀꯔꯤ ꯀꯔꯤ ꯌꯣꯟꯗꯣꯏꯅꯣ ꯀꯃꯥꯏ ꯀꯃꯥꯏ ꯇꯧꯕꯅꯣ ꯄꯨꯡ ꯀꯌꯥꯗꯒꯤ ꯍꯧꯔꯒ ꯄꯨꯡ ꯀꯌꯥꯗ ꯂꯣꯏꯁꯟꯕꯅꯣ ꯑꯗꯨꯒ ꯆꯥ ꯇꯟ ꯈꯤꯇꯔ ꯆꯥꯛ ꯌꯥꯎꯕ꯭ꯔꯥ
ꯆꯥꯛ ꯌꯥꯎꯋꯤ ꯑꯌꯨꯛ ꯄꯨꯡ ꯅꯤꯄꯥꯥꯟ ꯐꯧꯅ ꯇꯟ ꯆꯥꯥ ꯑꯣꯏꯔꯦ ꯑꯗꯩ ꯃꯈꯥ ꯇꯥꯔꯛꯄꯅ ꯆꯥꯛꯀ ꯆꯥ ꯑꯗꯨꯝ ꯕꯣꯔꯥ ꯂꯣꯏ ꯁꯨꯅꯕ ꯑꯗꯨꯝ ꯇꯧꯔꯦ
ꯑꯣ ꯍꯦꯟꯖꯥꯡꯗꯤ ꯃꯊꯦꯜ ꯀꯔꯝ ꯀꯔꯝꯕ ꯃꯊꯦꯜ ꯇꯧꯕ
ꯃꯊꯦꯟꯖꯤ ꯉꯥ ꯆꯥꯒꯦ ꯍꯥꯏꯕꯒꯤꯅ ꯉꯥ ꯇꯧꯔꯦ ꯆꯤꯛꯀꯟ ꯆꯥꯒꯦ ꯍꯥꯏꯕꯒꯤꯅ ꯆꯤꯛꯀꯟ ꯇꯧꯔꯦ ꯑꯗꯒꯤ ꯏꯔꯣꯝꯕ ꯑꯃꯥ ꯆꯝꯐꯨꯠ ꯑꯃꯥ ꯆꯝꯊꯣꯡ ꯑꯃꯥ ꯍꯋꯥꯏ ꯑꯃꯥ ꯃꯥꯏ ꯇꯧꯋꯦ
ꯑꯣ ꯑꯌꯥꯝꯕ ꯍꯣꯁꯄꯤꯇꯥꯜꯒꯤ ꯗꯣꯛꯇꯔꯒ ꯅꯔꯁꯀꯒꯤ ꯑꯣꯏꯗꯣꯏꯅꯦꯕ
ꯎꯝ ꯑꯂꯥꯞꯄ ꯑꯗꯩꯗꯨꯗ ꯂꯝ ꯂꯥꯞꯅ ꯂꯥꯛꯄ ꯀꯩ ꯃꯤꯒꯩꯒꯤꯗꯣ
ꯑꯥ
ꯑꯗꯨ ꯑꯣꯏꯖꯨ ꯇꯥ ꯑꯗꯨꯝ ꯆꯥꯏ ꯑꯗꯣ ꯑꯌꯥꯝꯕꯅ ꯇꯥꯏꯕꯦꯟ ꯅꯥ ꯂꯥꯛꯄꯅ ꯍꯦꯜꯂꯦ ꯄꯣꯠ ꯌꯣꯟꯕꯆꯦ ꯅꯨꯡꯉꯥꯏꯕ
ꯑꯣ ꯑꯣ ꯀꯩꯅꯣ ꯄꯦꯁꯦꯟ ꯄꯣꯔꯛꯄ ꯄꯦꯁꯦꯟ ꯄꯥꯔꯇꯤ ꯃꯌꯥꯝꯗꯨꯁꯨ ꯑꯗꯨꯝ ꯆꯥꯗꯣꯏꯅꯦꯕ꯫
ꯑꯥ ꯇꯨꯝꯆꯥꯏ꯫
ꯑꯗꯨꯗꯤ ꯑꯩ ꯅꯨꯡꯗꯥꯡ ꯅꯨꯡꯗꯥꯡ ꯄꯨꯡ ꯀꯌꯥꯐꯧ ꯇꯧꯗꯣꯏꯕ ꯑꯗꯨꯗꯤ ꯄꯦꯁꯦꯟ ꯄꯥꯔꯇꯤꯗꯤ ꯑꯍꯤꯡ ꯂꯦꯛꯄꯁꯨ ꯌꯥꯎꯔꯝꯒꯅꯤ ꯑꯗꯨꯝ꯫
ꯌꯥꯎꯋꯦ ꯌꯥꯎꯋꯦ ꯑꯩꯈꯣꯏꯅ ꯄꯨꯡ ꯅꯤꯄꯥꯜ ꯃꯥꯄꯜꯗ ꯊꯣꯡ ꯂꯣꯜꯂꯅꯤ ꯍꯥꯏꯔꯗꯤ ꯃꯣꯏ ꯉꯟꯅ ꯑꯗꯨꯝ, ꯄꯨꯡ ꯅꯤꯄꯥꯟꯒꯤ ꯑꯗꯨꯋꯥꯏꯗ ꯆꯥꯕ ꯊꯛꯄ ꯑꯗꯨꯝ ꯊꯣꯛꯂꯛꯑꯦ꯫
ꯑꯣ ꯑꯗꯨ ꯅꯤꯄꯥꯟꯃꯨꯛꯇꯤ ꯍꯥꯡꯗꯣꯏꯅꯦꯕ ꯅꯨꯡꯗꯥꯡꯒꯤ꯫
ꯎꯝ ꯁꯨꯃꯥꯏꯅ ꯅꯤꯄꯥꯟ ꯐꯥꯎ ꯍꯥꯡꯗꯣꯏꯅꯤ ꯇꯔꯨꯛꯇꯒꯤ꯫
ꯑꯗꯨꯗꯤ ꯍꯣꯇꯦꯜ ꯑꯗꯨꯝ ꯂꯩꯔꯅꯤ ꯄꯨꯡ ꯇꯔꯨꯛꯇꯒꯤꯅ ꯅꯨꯡꯗꯥꯡꯒꯤ ꯄꯨꯡ ꯅꯤꯄꯥꯟꯕꯧ?
ꯑꯥꯎ
ꯑꯗꯨ ꯃꯤ ꯀꯌꯥ ꯇꯧ ꯐꯝꯗꯣꯏꯅꯣ ꯍꯣꯇꯦꯜꯗꯤ?
ꯑꯍꯨꯝ꯫
ꯃꯤ ꯑꯍꯨꯝ ꯑꯗꯨꯗꯤ ꯃꯔꯛꯇ ꯁꯨꯇꯤ ꯂꯧꯊꯣꯛ ꯂꯧꯁꯤꯟꯗꯤ ꯑꯗꯨꯝ ꯌꯥꯗꯣꯏꯅꯦꯕ ꯃꯤ ꯑꯍꯨꯝ
ꯎꯝ ꯌꯥꯏ꯫ ꯑꯩꯅ ꯊꯕꯛ ꯆꯠꯅꯤꯡꯉꯁꯨ ꯑꯌꯨꯛ ꯅꯨꯡꯊꯤꯟꯒꯤ ꯇꯥꯏꯃꯤꯡꯒ ꯉꯥꯏꯍꯥꯛ ꯆꯅꯤꯡꯉꯆꯖꯨ ꯑꯗꯨꯝ, ꯑꯌꯨꯛꯇꯨ ꯌꯥꯎꯔꯝꯃ ꯑꯌꯨꯛꯇꯨ ꯇꯧꯕ ꯀꯩ-ꯀꯩ ꯂꯣꯏꯔꯝꯃꯒ꯫ ꯃꯣꯏꯅ ꯐꯝꯃꯝꯃꯒ ꯑꯗꯨꯝ ꯆꯪꯕꯗ ꯑꯗꯨꯝ ꯌꯥꯏꯌꯦꯕ꯫ ꯑꯩꯅ ꯊꯕꯛ ꯆꯠꯂꯣ ꯍꯜꯂꯥꯛꯑꯒ꯫
ꯌꯥꯝ ꯐꯩ ꯑꯗꯨꯗꯤ꯫
ꯑꯝ ꯑꯗꯨꯃꯥꯏꯅ ꯇꯧꯔꯒ ꯍꯧꯔꯁꯦꯅ ꯇꯧꯕꯅꯦ꯫ ꯔꯦꯛ ꯅꯨꯡꯗꯣ ꯆꯟꯕ ꯃꯥꯏ ꯑꯥ ꯀꯥꯎꯟꯇꯔꯗꯣ꯫ ꯑꯗꯨ ꯈꯤꯇꯪ ꯆꯟꯕꯗꯨ, ꯋꯥꯠꯄ ꯑꯗꯨ ꯂꯣꯏꯁꯤꯜꯂꯣꯅ ꯉꯁꯤ ꯂꯣꯏꯁꯤꯟꯅꯦꯗꯤ ꯍꯥꯏꯕꯅꯤ꯫
ꯑꯣ ꯑꯥ ꯍꯌꯦꯡꯗꯒꯤ ꯍꯧꯔꯅꯦꯕ꯫
ꯑꯥꯎ ꯍꯌꯦꯡꯗꯩ ꯍꯧꯔꯒ ꯆꯠꯇꯣꯔꯤꯅꯤ꯫
ꯏꯝꯐꯥꯜꯒꯤ ꯂꯩꯑꯣꯁꯤꯡꯗꯨ ꯆꯋꯥꯏ ꯍꯥꯥꯞꯄꯣ ꯍꯥꯏ ꯑꯗꯨꯒ ꯂꯨꯄꯥ ꯀꯨꯟꯒꯗ ꯕꯨꯖꯤꯌꯥ ꯒꯨꯝꯕ ꯂꯩꯁꯜꯂꯣ꯫ ꯑꯣ ꯑꯣ ꯑꯗꯨꯗꯤ ꯌꯥꯝ ꯐꯔꯦꯅꯦ꯫
ꯎꯝ ꯎꯝ ꯌꯦꯡꯗꯩ ꯍꯧꯗꯣꯏꯅꯦ꯫ ꯑꯗꯨ ꯗꯨꯀꯥꯟ ꯉꯁꯤꯗꯤ ꯄꯣꯠ ꯆꯩ ꯂꯥꯛ ꯂꯥꯛꯇꯕ꯭ꯔꯣ ꯍꯧꯖꯤꯛꯁꯦ?
ꯑꯣ ꯑꯗꯨꯗꯤ ꯍꯌꯦꯡꯗꯒꯤ ꯍꯌꯦꯡꯗꯒꯤ ꯍꯧꯗꯣꯏꯔꯥ, ꯅꯠꯇ꯭ꯔꯒ ꯍꯌꯦꯡꯗꯒꯤ ꯄꯣꯠ ꯂꯩꯕ ꯍꯧꯗꯣꯏꯔꯥ?
ꯍꯌꯦꯡꯗꯩ ꯄꯣꯠ ꯂꯩꯕ ꯍꯧꯖꯦ ꯍꯥꯏꯕ ꯍꯌꯦꯡꯗꯤ ꯆꯥꯒꯣꯟꯁꯦꯟꯅꯤꯅ ꯍꯌꯦꯡꯗꯤ ꯍꯧꯔꯣꯏ꯫
ꯑꯣ
ꯎꯝ ꯄꯣꯠꯆꯩ ꯈꯩꯗꯣ ꯃꯌꯥꯡꯅ ꯂꯣꯏ ꯊꯥ ꯂꯥꯛꯀꯗꯧꯅꯤꯗꯅ꯫
ꯎꯝ
ꯑꯗꯨ ꯊꯥꯔꯒ, ꯇꯦꯕꯟꯗꯣ ꯍꯥꯟꯅꯩ ꯇꯦꯕꯟꯗꯣ ꯁꯥꯡꯉꯦꯅ ꯈꯤꯇꯪ ꯀꯛꯊꯠꯁꯦꯅ, ꯂꯣꯏ ꯄꯨꯊꯣꯛꯍꯧꯕꯅꯦ꯫
ꯍꫭ ꯑꯗꯨ ꯇꯦꯕꯜ ꯆꯧꯀ꯭ꯔꯤꯗꯤ ꯀꯌꯥꯝ-ꯀꯌꯥꯝ ꯊꯥꯅꯤ꯫
ꯇꯦꯕꯜ ꯃꯔꯤ꯫
ꯑꫭ ꯌꯥꯝ ꯆꯥꯎꯕ ꯃꯐꯝꯗꯤ ꯑꯣꯏꯗꯦꯕ꯫
ꯑꯥ꯫
ꯑꯣ ꯍꯧꯗꯤ ꯍꯧꯖꯤꯛꯇꯤ ꯑꯗꯨꯝ ꯀꯩꯅꯣ ꯆꯦꯛꯀꯤ ꯕꯤꯜꯗꯤꯡ ꯆꯞ ꯆꯥꯅ ꯑꯣꯏꯔꯕ꯫
ꯑꯣꯏꯔꯦ꯫
ꯃꯤ ꯐꯝꯐꯝꯗꯤ ꯌꯥꯝ ꯂꯩꯕ ꯃꯐꯝꯗꯤ ꯑꯣꯏꯗꯦꯕ꯫
ꯎꯝ ꯑꯗ ꯄꯨꯔꯥꯟ ꯃꯄꯥꯟꯗꯁꯨ ꯐꯝꯃꯦ ꯐꯝꯕꯕꯨꯗꯤ꯫ ꯑ ꯆꯧꯀꯤ ꯏꯖꯦ ꯀꯩꯅꯣ ꯑꯍꯨꯝ ꯑꯍꯨꯝ ꯇꯔꯨꯛ꯫ ꯆꯧꯀꯤ ꯇꯔꯥꯅꯤꯄꯥꯟꯒꯨꯝꯕ ꯑꯣꯏꯔꯛꯀꯅꯤ꯫
ꯑꯣ ꯕꯤꯜꯗꯤꯡ ꯒ꯭ꯔꯥꯎꯟ ꯐ꯭ꯂꯣꯔꯗ ꯑꯣꯏꯗꯣꯏꯅꯦꯕ꯫
ꯎ
ꯃꯊꯛꯇꯅ ꯀꯩ ꯑꯣꯏꯗꯣꯏꯕ꯫
ꯃꯊꯛꯀꯅ ꯃꯣꯏ ꯍꯣꯁꯄꯤꯇꯥꯟ ꯑꯣꯏꯔꯛ
ꯑꯣ ꯍꯣꯁꯄꯤꯇꯥꯜ ꯆꯥꯎꯊꯣꯔꯛꯀꯗꯣꯏꯅꯦꯕ꯫
ꯑꯥ꯫ ꯃꯊꯛꯀꯤ ꯒꯩꯗꯨꯅ ꯃꯣꯏꯅ ꯍꯣꯁꯄꯤꯇꯥꯟꯅ ꯚꯔꯥ ꯍꯨꯟꯒꯗꯧꯕ꯫ ꯁꯥꯕꯕꯨꯗꯤ ꯁꯨꯝ ꯀꯛꯁꯟꯅꯔꯒ ꯚꯔꯥꯗꯒꯤ ꯈꯔ ꯄꯤꯔꯒ ꯑꯗꯩ ꯈꯔ ꯀꯛꯁꯟꯅ ꯍꯌꯦꯡ ꯂꯣꯏꯔꯦ꯫ ꯀꯥꯟꯗꯗꯤ ꯑꯗꯨꯝ ꯀꯩꯅꯣ ꯃꯣꯏꯅ ꯄꯤꯔꯛꯑꯗꯧꯅꯤꯗꯅ꯫
ꯑꫭꯏ ꯃꯊꫭꯟ ꯀꯌꯥꯅꫭ ꯁꯥꯔꯤꯁꯦ꯫
ꯃꯊꯣꯟ ꯑ ꯍꯧꯖꯤꯛ-ꯍꯧꯖꯤꯛ ꯑꯍꯨꯝꯐꯧꯇꯤ ꯂꯣꯏꯁꯜꯂꯦ ꯃꯣꯏꯗꯣ ꯃꯔꯤ ꯑꯣꯏꯗꯧ ꯃꯥꯜꯂꯦ꯫
ꯍꯣꯁꯄꯤꯇꯥꯜꯅꯤꯅ ꯄꯣꯠ ꯆꯩ ꯑꯗꯨꯝ ꯌꯥꯝ ꯁꯤꯠꯇꯣꯏꯅꯦ ꯂꯦꯞꯇꯕꯤꯗ꯫
ꯎꯝ ꯑꯗꯨꯅ ꯀꯥꯔꯐ꯭ꯤꯌꯨ ꯑꯗꯒꯤ ꯕꯟ ꯅꯨꯡ ꯇꯧꯔꯁꯨ ꯑꯗꯨꯝ ꯂꯦꯞꯄꯗꯤ ꯂꯩꯇ꯭ꯔꯦꯗꯅ꯫
ꯑꯥ ꯑ ꯍꯣꯏ ꯍꯣꯁꯄꯤꯇꯥꯜꯒꯤ ꯍꯦꯛ ꯊꯪꯒꯗꯣꯏꯅꯦꯕ ꯑꯗꯨꯝ꯫
ꯑꯥ꯫ ꯃꯈꯥꯗ ꯂꯝꯕꯤ ꯑꯃꯇꯪ ꯈꯥꯛꯑꯒ ꯃꯊꯛꯇꯤ ꯑꯗꯨꯝ ꯍꯥꯟꯅꯒꯤ ꯀꯩ ꯑꯦꯁꯤꯌꯥꯟꯗꯨꯒ ꯂꯣꯏ ꯁꯝꯅꯈ꯭ꯔꯕꯅꯦꯕ꯫
ꯍꯥꯟꯅ ꯁꯨꯡꯂꯩ ꯂꯩꯕ ꯅꯠꯇꯦꯕ ꯍꯥꯟꯅꯗꯤ ꯕꯤꯜꯗꯤꯡꯁꯦ ꯂꯩ ꯕꯤꯜꯗꯤꯡ ꯑꯣꯏꯅ ꯂꯩꯕ ꯅꯠꯇꯦꯕ ꯍꯥꯟꯅꯗꯤ꯫
ꯅꯠꯇꯦ-ꯅꯠꯇꯦ ꯍꯥꯟꯅꯗꯤ ꯀꯩꯅꯣ ꯑꯣꯏꯅ ꯑꯗꫭ ꯑ ꯇꯤꯟꯅ ꯇꯧꯔꯒ ꯃꯈꯥꯕꯨꯗꯤ ꯐ꯭ꯂꯣꯔ ꯀꯀꯩ ꯂꯣꯏ ꯇꯧꯔꯒ ꯍꯣꯇꯦꯜ ꯑꯣꯏꯅ ꯂꯩꯔꯝꯕꯅꯦꯕ ꯑꯗ ꯃꯣꯏꯅ ꯁꯤꯗꯣꯛꯑꯒ ꯁꯥꯖꯈꯤꯕꯅꯦꯕ꯫
ꯑꯗꯨꯗꯤ ꯍꯣꯇꯦꯜ ꯐꯪꯅꯤ ꯅꯣꯡꯃ ꯅꯣꯡꯃ ꯅꯣꯡꯃꯒꯤ ꯂꯨꯄꯥ ꯀꯌꯥ-ꯀꯌꯥ ꯌꯦꯟꯅꯗꯣꯏꯅꫭ꯫
ꯑꯁꯤꯠꯄꯗꯨ ꯌꯦꯡꯉꯒ꯫ ꯑꯩꯗꯤ ꯄꯨꯊꯣꯛꯆꯔꯣꯏ ꯑꯩꯒꯤ ꯄꯤꯐꯝ ꯊꯣꯛꯄꯗꯣ ꯈꯔ ꯆꯧꯉꯥ ꯆꯧꯉꯥꯗꯨꯗꯪ ꯄꯤꯔꯛꯎꯗꯅꯤ꯫ ꯃꯥꯡꯕ ꯇꯣꯡꯕ ꯊꯤꯗꯕꯤꯗ꯫
ꯑꯗꯣ ꯄꯩꯁꯥ ꯄꯨꯊꯣꯛꯑꯔꯣꯏꯗ꯭ꯔꯣ ꯍꯥꯟꯅ ꯄꯨꯊꯣꯛꯅꯤ ꯍꯥꯏꯕꯗꯣ꯫
ꯄꯨꯊꯣꯛꯑꯔꯣꯏ ꯄꯨꯍꯜꯂꯒ ꯄꯩꯁꯥꯁꯦ ꯁꯦꯜ ꯂꯨꯟꯕꯤ ꯑꯣꯏꯅ ꯂꯧꯔꯅꯤ꯫ ꯁꯦꯟꯗꯣꯏꯁꯨ ꯂꯧꯔꯅꯤ꯫ ꯑꯗꯒꯤ ꯀꯩꯅꯣꯖꯨ ꯇꯧꯔꯅꯤ꯫ ꯑꯩꯒꯤ ꯑꯣꯏꯅ ꯊꯥꯒꯤꯖꯨ ꯂꯧꯖꯔꯅꯤ ꯊꯥꯒꯤ ꯂꯧꯔꯣꯏ꯫ ꯅꯨꯃꯤꯠ ꯇꯔꯥꯅꯤ ꯇꯔꯥꯅꯤꯃꯤꯗ ꯂꯧꯅꯦꯕ꯫ ꯊꯥꯒꯤꯗꯗꯤ ꯌꯥꯝꯃꯛꯑꯒꯗꯤ ꯃꯤꯖꯦ ꯄꯤꯅꯤꯡꯗꯦꯗꯅ꯫
ꯑꯥ ꯊꯥꯗꯗꯤ ꯂꯨꯄꯥ ꯂꯤꯁꯤꯡ ꯇꯔꯥꯎꯉꯥ ꯑꯣꯏꯗꯕ ꯅꯣꯡꯃꯒꯤ ꯆꯝꯉꯥ ꯆꯝꯉꯥ ꯑꯣꯏꯔꯗꯤ
ꯑꯥ ꯑꯗꯨꯅ ꯐꯩꯌꯦꯅꯦ ꯍꯥꯏꯗꯤ ꯄꯣꯠ ꯆꯩꯩꯗꯨ ꯄꯨꯊꯣꯛꯑ ꯐꯝꯕꯗꯨꯗꯤ ꯍꯌꯦꯡ ꯀꯩꯅꯣ ꯇꯧꯔꯛꯑꯣ ꯄꯩꯁꯥꯖꯦ ꯃꯥ ꯁꯨꯝ ꯂꯧꯊꯣꯛꯈ꯭ꯔꯣ ꯂꯣꯏꯊꯣꯛꯈ꯭ꯔꯣ ꯑꯗꯨ ꯁꯔꯨꯛꯄꯨꯗꯤ ꯀꯥꯟꯅꯗꯦ ꯁꯦꯜ ꯍꯨꯟꯕꯤꯅꯤ ꯍꯥꯏꯔ ꯄꯨꯔꯒ ꯃꯉꯣꯟꯗꯩ ꯄꯤꯔꯦꯗꯅ
ꯑꯥ
ꯅꯣꯡꯃꯩ ꯗꯤꯜꯂꯤ ꯀꯂꯦꯛꯁꯟꯗꯣ ꯑꯗꯨꯝ ꯑꯩꯅ ꯂꯥꯛꯄꯗ ꯄꯨꯖꯔꯛꯑꯒ ꯂꯤꯁꯤꯡ ꯌꯥꯡꯈꯩ ꯂꯧꯕꯗ ꯅꯨꯃꯤꯠ ꯎꯝ ꯑꯗꯨꯃꯥꯏ ꯇꯧꯔꯒꯦ ꯇꯧꯕ ꯄꯩꯁꯥ ꯄꯨꯊꯣꯛꯇꯧ ꯁꯔꯨꯛꯄꯨꯗꯤ ꯑꯗꯨꯏ ꯄꯩꯁꯥꯗꯣ ꯄꯨꯊꯣꯛꯑꯒ ꯅꯥꯔꯛꯄ ꯌꯦꯛꯂꯛꯄ ꯇꯝ ꯉꯝꯄꯣꯟꯇꯦꯕ
ꯑꯥ
ꯑꯩꯅ ꯌꯥꯎꯗ꯭ꯔꯒꯗꯤ ꯑꯗꯨ ꯀꯂꯦꯛꯁꯟꯗꯨ ꯑꯣꯏꯇꯥꯗꯤ ꯑꯗꯨꯒꯤꯗꯩ ꯂꯥꯛꯄꯗꯨꯅ ꯃꯔꯨꯞꯇ ꯍꯨꯟꯅꯔꯁꯨ ꯑꯗꯨꯝ ꯀꯣꯟꯅꯗ꯭ꯔꯥ
ꯑꯥ ꯑꯗꯨꯅꯕꯨꯗꯤ ꯋꯥꯏ ꯁꯪꯉꯤ
ꯑꯗꯨꯅ ꯋꯥꯏ ꯁꯪꯉꯦꯕ ꯄꯣꯠ ꯁꯤꯠ ꯀ ꯁꯤꯠꯂꯣꯏꯔ
ꯄꯨꯡ ꯌꯥ
ꯊꯝꯃꯣ ꯊꯝꯃꯣ